ꯑ
ꯑ
ꯇꯥꯗ꯭ꯔꯣ
ꯀꯥꯏ
ꯋꯥꯔꯤ ꯅꯨꯡꯉꯥꯏꯔꯤꯉꯩꯗ ꯇꯠꯄ ꯋꯥꯅꯤꯅꯦ
ꯠ ꯊꯣꯛꯣꯛꯈ꯭ꯔꯦ ꯍꯧꯖꯤꯛꯀꯤꯗꯣ ꯀꯩ ꯀꯩ ꯃꯔꯝꯗꯅꯣꯏ
ꯑꯈꯣ ꯑ ꯑ ꯏꯃ ꯕꯃꯥ ꯁꯥ ꯍꯥꯏꯕꯗꯣ ꯁꯥ ꯁꯟꯁꯥ ꯆ ꯑꯗꯨ ꯀꯥꯎꯈ꯭ꯔꯦ ꯀꯔꯤꯗ ꯑꯩꯈꯣꯏꯅꯤꯅ ꯉꯥꯡꯉꯤꯅꯣ ꯍꯥꯏꯕꯗꯨ ꯅꯤꯡꯁꯤꯡꯕ ꯅꯤꯡꯁꯤꯡꯕ ꯊꯣꯛꯇ꯭ꯔꯦꯗ ꯀꯣ ꯅꯪ ꯅꯤꯡꯁꯤꯡꯕ ꯊꯣꯛꯄ꯭ꯔꯣ
ꯑꯩ ꯈꯜꯂꯤꯕꯅꯦ ꯍꯧꯖꯤꯛ
ꯈꯜꯂꯣ ꯈꯜꯣ ꯀꯥꯟꯅ ꯈꯂꯣ ꯑꯦ ꯀꯩꯅꯣ ꯅꯪꯅ ꯀꯩꯅꯣ ꯀꯩꯅꯣ ꯑꯣꯖꯥꯁꯤꯡꯒꯤꯗꯨꯅꯦ ꯍꯥꯏꯕꯗꯣ ꯑꯩꯈꯣꯏꯒꯤ ꯑꯣꯖꯥ ꯆꯨꯝꯗ꯭ꯔꯣ ꯑꯣꯖꯥ ꯑꯃ ꯑꯦꯛꯖꯥꯝꯒꯤ ꯍꯥꯏꯕꯗꯣ
ꯑꯗꯨ ꯑꯗꯨꯗꯤ ꯂꯣꯏꯈ꯭ꯔꯦ ꯑꯗꯨꯏꯁꯨ ꯂꯣꯏꯈ꯭ꯔꯦ
ꯂꯣꯏꯔꯁꯨ ꯑꯗꯨꯒꯤ ꯑꯣꯖꯥꯗꯣ ꯑꯩꯅ ꯏꯃꯥꯅ ꯐꯤ ꯑꯥ ꯃꯄꯥꯟꯗ ꯂꯩꯕꯅ ꯍꯥꯏꯕ ꯀꯥꯟꯗꯗꯤ ꯃꯄꯥ ꯅꯣꯡꯃꯁꯦ ꯃꯄꯥꯟꯗ ꯆꯠꯈꯤꯦ ꯆꯠꯈ꯭ꯔꯦ ꯍꯥꯏꯅ ꯍꯥꯏꯕꯗꯣ ꯅꯠꯇ꯭ꯔꯒ ꯃꯥ ꯑꯦꯛꯖꯥꯝꯗꯣ ꯊꯥꯗꯣꯛꯄꯗꯣ ꯃꯥꯅ ꯌꯥꯎꯕꯒꯤ ꯆꯦꯒꯨꯝꯕ ꯁꯦꯝꯕ ꯆꯠꯄ꯭ꯔꯥꯗꯤ ꯈꯪꯗꯦꯀꯣ
ꯑꯗꯨꯒꯨꯝꯕ ꯑꯣꯏꯔꯝꯗꯣꯏ ꯃꯥꯜꯂꯦ
ꯍꯣꯏ ꯏꯃꯥ ꯏꯆꯦꯒꯤ ꯃꯃꯥꯟꯅꯕꯤꯁꯨ ꯈꯜꯂꯦꯕ ꯀꯨꯝꯁꯤꯗꯣ
ꯑꯥ
ꯃꯥꯅ ꯇꯥꯒꯗꯧꯕ ꯃꯐꯝꯗꯣ ꯆꯠꯂꯒ ꯃꯥꯒꯤ ꯆꯦ ꯆꯥꯡ ꯀꯔꯤ ꯀꯔꯤ ꯋꯥꯠꯄ꯭ꯔꯥ ꯈꯣꯠꯄ꯭ꯔꯥ ꯍꯥꯏꯅ ꯌꯦꯡꯁꯤꯜꯂꯦ ꯍꯥꯏꯕꯅꯦꯕ
ꯑꯥ
ꯑꯗꯨꯒꯨꯝꯕ ꯆꯠꯄꯒꯤꯔꯗꯤ ꯈꯪꯗꯦ ꯑꯗꯣ ꯍꯧꯖꯤꯛꯀꯤ ꯑꯣꯖꯥꯗꯨꯗꯤ ꯑꯩꯅ ꯂꯩꯐꯝ ꯃꯐꯝꯗ ꯂꯩꯌꯦꯅ
ꯍꯣꯏ ꯂꯩ ꯍꯥꯏꯕꯅꯤ
ꯑꯁ ꯃꯥꯗꯤ ꯅꯨꯡꯉꯥꯏꯔꯝꯅꯤꯀꯣ ꯍꯥꯏꯗꯤ ꯂ ꯂꯞꯇꯦꯕ ꯃꯥꯒꯤꯗꯤ
ꯅꯛꯏꯅꯤ ꯀꯩꯅꯣ ꯃꯥꯒꯤꯁꯦ ꯑꯗꯨ ꯅꯪꯅ ꯂꯩꯕ ꯃꯐꯝꯗꯨꯗ ꯑꯗꯨꯅꯦ ꯃꯇꯗꯥꯎ ꯌꯥꯝ ꯌꯥꯔꯦꯕ
ꯑꯗꯣ ꯃꯥꯔꯀꯤ ꯃꯇꯨꯡ ꯏꯟꯕꯖꯥꯠꯂꯥ ꯅꯗ꯭ꯔꯦ ꯑꯩꯈꯣꯏꯅ ꯂꯩꯅꯤꯡꯉꯕ ꯀꯥꯟ ꯂꯩ ꯖꯥꯠꯂꯣ ꯀꯃꯥꯏꯅ ꯇꯧꯖꯥꯠꯅꯣ
ꯈꯪꯗꯦ ꯀꯩꯅꯣ ꯑꯩꯈꯣꯏ ꯏꯃꯥꯟꯅꯕꯤ ꯑꯃ ꯂꯩꯕꯗꯣ ꯃꯥꯒꯤ ꯖꯒꯥꯗꯁꯨ ꯇꯥꯗꯤ ꯇꯥꯒꯟꯕꯅꯦ
ꯑꯣ ꯑꯩꯅ ꯏꯃꯥꯟꯅꯕꯤ ꯑꯃꯗ ꯌꯥꯎꯁꯤ ꯍꯥꯏꯅ ꯍꯥꯏꯕꯅꯦꯕ ꯑꯥ ꯃꯄꯥ ꯂꯩꯕꯗ
ꯑꯗꯣ ꯍꯣꯏ ꯑꯩꯁꯨ ꯅꯍꯥꯟ ꯍꯥꯏꯔꯝꯕꯅꯦ ꯃꯉꯣꯟꯗ ꯑꯗꯨ ꯃꯥꯅ ꯈꯪꯗꯦ ꯇꯧ ꯂꯩꯦ
ꯍꯣꯏ ꯈꯪꯗꯦ ꯄꯩꯁꯥ ꯂꯩꯇꯦ ꯈꯣꯠꯇꯦ ꯑꯗꯨꯣ ꯍꯣꯏ ꯑꯗꯨꯕꯨꯗꯤ ꯑꯩꯁꯨ ꯄꯩꯁꯥꯗꯤ ꯂꯩꯇꯦꯕ ꯑꯩꯅ ꯍꯧꯖꯤꯛꯀꯥꯟꯁꯦ ꯃꯥ ꯄꯩꯁꯥ ꯑꯩꯈꯣꯏ ꯈꯔ ꯈꯔ ꯆꯪꯕꯗꯣ ꯑꯩꯅ ꯑꯗꯨꯅ ꯁꯤꯖꯤꯟꯅꯧꯅꯦ ꯍꯥꯏꯕꯅꯦꯕ
ꯑꯥ
ꯍꯥꯏꯔꯒꯁ ꯃꯥ ꯈꯪꯗꯦꯗ ꯈꯣꯠꯇꯦꯗꯗꯤ ꯍꯥꯏꯔꯒꯗꯤ ꯂꯩꯕꯅꯦ ꯍꯥꯏꯗꯤ ꯁꯤꯖꯤꯟꯅꯅꯤꯡꯉꯥꯏꯁꯨ ꯃꯥꯁꯨ ꯍꯧꯖꯤꯛꯀꯥꯟꯁꯦ ꯃꯥ ꯈꯔ ꯃꯔꯨꯞꯀꯨꯝꯕ ꯈꯔ ꯌꯥꯎꯋꯦ ꯍꯥꯏꯌꯦꯕ ꯑꯗꯨꯒꯤ ꯈꯔ ꯀꯩꯅꯣ ꯇꯧꯗꯧ ꯃꯥꯜꯂꯦ ꯈꯣꯠꯂꯦ ꯍꯥꯏꯌꯦꯅ ꯑꯗꯨꯗꯤ ꯀꯩꯁꯨ ꯀꯥꯏꯗ ꯃꯊꯪꯗ ꯑꯣꯏꯅ ꯇꯧꯔꯣ ꯈꯣꯠꯂꯣ ꯍꯥꯏꯕꯅꯦꯕ
ꯑꯣꯏꯣꯏꯗ ꯑꯁ ꯈꯪꯦꯗ
ꯑꯩꯈꯣꯏ ꯀꯨꯝꯁꯤꯁꯨ ꯑꯗꯨꯝ ꯊꯥꯕ ꯀꯥꯟꯗ ꯊꯣꯛꯀꯅꯤ ꯊꯣꯛꯇꯤ ꯊꯣꯛꯀꯅꯤ ꯍꯥꯏꯕꯗꯤ ꯂꯩ ꯂꯩꯇꯦ ꯑꯗꯨꯕꯨ ꯑꯩꯗꯤ ꯀꯨꯝꯁꯤ ꯁꯦ ꯌꯦꯡꯉꯒ ꯀꯔꯝꯍꯥꯏꯅ ꯍꯪꯕ꯭ꯔꯥ ꯍꯥꯏꯕꯗꯣ
ꯑꯥ
ꯌꯦꯡꯉꯅꯤꯅ
ꯍꯜꯂꯣ ꯍꯜꯂꯣ ꯎ ꯀꯩꯗꯧꯅꯣꯅ
ꯀꯞꯄꯒ ꯂꯩꯕꯅꯦ ꯅꯉꯣꯟꯗ ꯐꯣꯟ ꯇꯧꯔꯒ
ꯎꯝ ꯑꯩꯁꯨ ꯐꯝꯃꯤ ꯍꯈꯤꯞꯄꯤ
ꯑꯣ ꯑꯩꯅ ꯍꯥꯏꯕꯗꯤ
ꯇꯥꯕ꯭ꯔꯣ
ꯇꯥꯏꯌꯦ
ꯑꯥ
ꯀꯩꯒ
ꯑꯩꯒꯤ ꯋꯥ ꯀꯥꯎꯈ꯭ꯔꯦ ꯑꯣ ꯍꯧꯖꯤꯛ ꯏꯃꯥꯟꯅꯕꯤ ꯑꯃꯗꯣ ꯅꯪꯉꯣꯟꯗ ꯋꯥꯔꯤ ꯂꯤꯒ ꯀꯥꯎꯋꯦ ꯃꯉꯣꯟꯗ ꯌꯥꯎꯁ ꯍꯥꯏꯕꯗꯣ ꯑꯩꯅ ꯅꯣꯏ ꯅꯣꯏ ꯅꯣꯏ ꯍꯥꯟꯅ ꯌꯥꯎꯔꯒ ꯈꯜꯂꯣ ꯍꯥꯏꯕꯅꯦꯕ
ꯑ
ꯑꯩꯅ ꯀꯥꯏꯗꯒꯤꯗꯒꯤꯅꯣꯗ ꯑꯩꯅ ꯏꯃꯥꯟꯅꯕꯤ ꯑꯃ ꯅꯪꯁꯨ ꯌꯥꯎꯅꯤ ꯏꯃꯥꯟꯅꯕꯤ ꯑꯅꯤꯗꯨꯁꯨ ꯄꯜꯂꯦ ꯃꯣꯏꯅꯤꯁꯨ ꯌꯥꯎꯔꯅꯤ ꯑꯗꯨ ꯃꯣꯏ ꯍꯥꯏꯅ ꯑꯁ ꯑꯩꯈꯣꯏꯗꯕꯨ ꯀꯅꯥꯅ ꯀꯅꯥ ꯀꯅꯥ ꯑꯣꯏꯅ ꯈꯟꯗꯧ ꯃꯥꯟꯕꯂꯣꯅꯦ ꯍꯥꯏꯕꯤꯌꯨꯅꯦꯕ
ꯑ
ꯈꯪꯗꯦ ꯇꯥꯏꯕ ꯑꯩꯅ ꯍꯥꯏꯗꯤ ꯍ ꯆꯨꯝꯅ ꯆꯨꯝ ꯍꯣꯏ ꯊꯥꯗꯣꯛꯑꯒ ꯑꯃꯨꯛꯀ ꯊꯥꯗꯣꯛꯑꯒ ꯀꯃꯥꯏ ꯍꯪꯕ꯭ꯔꯥ ꯍꯥꯏꯅ ꯈꯪꯉꯗꯤ ꯌꯥꯔꯦꯅ ꯅꯠꯇ꯭ꯔꯥ
ꯍꯣꯏ ꯑꯦꯛꯁꯄꯤꯔꯤꯟꯁꯀꯤ ꯋꯥꯅꯤꯗ
ꯍꯣꯏ
ꯑꯗꯨꯒ ꯑꯩꯈꯣꯏꯅ ꯊꯥꯔꯤꯕ ꯀꯩꯅꯣꯗꯣ ꯑꯗꯨꯗꯣ ꯃꯤꯗꯣ ꯑꯦ ꯑꯦꯛꯁꯄꯤꯔꯤꯌꯦꯟꯁ ꯆꯍꯤ ꯑꯅꯤ ꯂꯩꯕ ꯈꯣꯠꯄ ꯀꯥꯏꯅ ꯌꯥꯝ ꯊꯥꯕꯅꯦꯕ ꯑꯩꯈꯣꯏꯗꯤ ꯑꯦꯛꯁꯄꯤꯔꯌꯦꯦꯟꯁꯀꯤꯁꯨ ꯌꯥꯎꯗꯦꯗꯅ
ꯍꯣꯏꯅꯦ ꯑꯗꯨꯒꯤꯗꯤ ꯑꯩꯈꯣꯏꯒꯤ ꯍꯧꯖꯤꯛꯅ ꯑꯩꯈꯣꯏ ꯃꯥꯥꯛꯇꯣ ꯑꯩ ꯑꯩꯈꯣꯏ ꯊꯥꯔꯤꯁꯦ ꯌꯥꯝ ꯐꯕꯅꯦꯗꯤ ꯀꯃꯥꯏ ꯃꯣꯏꯅ ꯍꯪꯕ ꯁ꯭ꯇꯥꯏꯜꯗꯣ ꯀꯃꯥꯏꯅ ꯍꯪꯕ꯭ꯔꯥ ꯍꯥꯏꯗꯤ ꯑꯩꯈꯣꯏꯁꯨ ꯄꯥꯕ ꯂꯥꯏꯔꯛꯑꯅꯤꯕ ꯅꯠꯇ꯭ꯔꯥ ꯀꯃꯥꯏ ꯍꯪꯕ ꯑꯗꯣ ꯍꯪꯕꯗꯨ ꯀꯔꯤꯅꯣ ꯈꯪꯗꯅꯤꯅ ꯑꯩꯈꯣꯏ ꯄꯥꯕꯁꯤ ꯈꯔ ꯋꯥꯗꯣꯏꯅꯦ ꯑꯈꯣꯏꯁꯨ ꯀ꯭ꯂꯥꯁ
ꯍꯧꯖꯤꯛꯇꯤ ꯄꯨꯔꯥ ꯕ꯭ꯂꯦꯡꯅꯦ ꯂꯩꯔꯤꯁꯦ ꯍꯥꯏꯗꯤ ꯃꯤꯗꯤ ꯀꯣꯔꯁꯁꯨ ꯆꯠꯅꯩꯗꯅ ꯀꯩꯅꯣ ꯑꯈꯣꯏ ꯑꯣꯖꯥ ꯑꯃ ꯈꯟꯈꯤꯕꯗꯣ ꯑꯗꯨꯁꯨ ꯃꯥꯁꯨ ꯆꯠꯄꯅꯦꯕ ꯃꯣꯛ ꯇꯦꯁꯀ ꯌꯥꯝ ꯌꯥꯎꯕꯅꯦꯕ ꯃꯥꯁꯨ
ꯑꯣ
ꯑꯗꯨꯅꯅꯦꯕ
ꯑꯗꯨꯒꯨꯝꯕꯁꯦ ꯑꯃꯨꯛꯀ ꯑꯥ ꯊꯥ ꯑꯗꯨꯒꯨꯝꯕꯗꯤ ꯈꯜꯂꯗꯤ ꯚꯥꯏ ꯑꯗꯨꯝ ꯍꯤꯡꯗꯤ ꯍꯤꯡꯉꯤ ꯍꯥꯏꯕꯅꯤꯀꯣ ꯑꯗꯨꯝ ꯌꯥꯔꯕꯅꯤ ꯍꯥꯏꯕꯅꯦ ꯄꯨꯟꯁꯤꯗꯤ ꯑꯗꯨꯝ
ꯃꯥꯅꯦ ꯌꯥꯝ ꯅꯨꯡꯉꯥꯏ ꯂꯩ ꯌꯥꯔꯗꯣꯏꯅꯤ ꯑꯗꯨꯅ ꯀꯣꯆꯤꯡꯒ ꯐꯖꯅ ꯆꯠꯂꯒ ꯀꯣ
ꯍꯣꯏ
ꯑꯈꯣꯏ ꯂꯥꯏꯔꯤꯛꯁꯨ ꯑꯝꯇ ꯂꯩꯇꯕꯤꯗꯅꯦ ꯑꯈꯣꯏꯅ ꯇꯧꯔꯤꯁꯦ ꯍꯧꯖꯤꯛ
ꯆꯍꯤꯗ ꯑꯅꯤꯔꯛ ꯇꯧꯕ ꯌꯥꯏ ꯍꯥꯏꯕꯒꯨꯝ ꯇꯧꯕꯅꯦ ꯚꯥꯏ
ꯈꯪꯗꯦ
ꯍꯧꯖꯤꯛ ꯍꯧꯖꯤꯛꯅ ꯑꯃꯨꯛ ꯑꯈꯣꯏ ꯑꯩꯈꯣꯏ ꯑꯃꯨꯛ ꯊꯥꯗꯣꯏꯅꯤꯅ ꯑꯗꯨ ꯂꯣꯏꯔꯒ ꯑꯃꯨꯛꯀ ꯃꯊꯪꯒꯤ ꯗꯤꯁꯦꯝꯕꯔꯗ ꯅꯠꯇ꯭ꯔ ꯖꯟꯅꯋꯥꯔꯤꯗ ꯑꯃ ꯊꯥꯈꯤꯅꯤ ꯍꯥꯏꯌꯦꯕ ꯆꯍꯤ ꯈꯨꯗꯤꯡ ꯑꯗꯨꯃꯥꯏꯅ ꯂꯩ ꯍꯥꯏꯕ ꯑꯅꯤꯔꯛ ꯑꯅꯤꯔꯥ ꯑꯗꯨꯒꯤ ꯏꯆꯦꯅ ꯀꯩꯅꯣ ꯅꯣꯏ ꯍꯧꯖꯤꯛ ꯊꯥꯔ ꯊꯣꯛꯀꯅꯤ ꯍꯥꯏꯕ ꯂꯩꯇꯦ ꯑꯅꯤ ꯑꯍꯨꯝ ꯃꯔꯤ ꯊꯥꯔꯒ ꯀꯔꯤ ꯍꯪꯕ꯭ꯔꯣ ꯍꯥꯏꯕ ꯑꯗꯣ ꯑꯈꯣꯏꯅꯁꯨ ꯄꯥꯕ ꯅꯨꯡꯉꯥꯏꯔꯛꯑꯅꯤꯅ ꯑꯗꯨꯃꯥꯏꯅ ꯄꯥꯋꯣ ꯈꯣꯠꯂꯣꯗꯤ ꯍꯥꯏꯌꯦꯕ ꯑꯈꯣꯏꯕꯨ ꯑꯩꯅ ꯍꯣꯏ ꯌꯦꯡ ꯇꯥꯔꯦ ꯍꯥꯏꯕ
ꯃꯤ ꯇ꯭ꯔꯥꯏ ꯇꯧꯕ ꯐꯅꯌꯥꯝ ꯂꯩꯔꯝꯒꯤꯗꯣꯏꯅꯦ ꯍꯧꯖꯤꯛꯁꯦ
ꯑꯗꯨꯅꯦ ꯑꯗꯨ ꯑꯗꯨꯕꯨꯀꯣ ꯑꯁ ꯃꯤ ꯑꯩꯈꯣꯏꯔꯣꯝꯗ ꯂꯥꯛꯄ ꯇꯝꯄꯥꯛꯇ ꯂꯥꯛꯄꯗꯤ ꯃꯤꯗꯤ ꯄꯥꯛ ꯌꯥꯎ ꯇꯧꯗꯧ ꯃꯥꯟꯗꯦꯗ ꯍꯥꯏꯗꯤ ꯑꯈꯣꯏꯒꯤ ꯀ꯭ꯂꯥꯁꯇꯒꯤ
ꯑꯗꯨꯗ ꯃꯅꯤꯄꯨꯔꯗꯩꯁꯤ ꯏꯊꯥ ꯊꯥꯖ ꯑꯗꯨꯅ ꯆꯍꯤ ꯑꯃ ꯀꯩꯅ ꯀꯔꯝꯕ ꯆꯍꯤꯗꯅꯣ ꯈꯪꯗꯦ ꯌꯥꯝ ꯂꯥꯛꯈ꯭ꯔꯦ ꯍꯥꯏ ꯑꯗꯨ ꯂꯥꯛꯄꯗꯅꯦ ꯑꯈꯣꯏ ꯁꯦꯟꯇꯔ ꯄꯤꯕꯝꯗꯨ ꯂꯩꯇꯕꯒꯤ ꯀꯩꯅꯣ ꯃꯅꯤꯄꯨꯔꯗ ꯄꯤꯒꯗꯕꯗꯣ ꯁꯦꯟꯇꯔꯗꯣ ꯃꯤ ꯆꯟꯗꯕꯒꯤ ꯑꯇꯣꯞꯄ ꯏꯁꯇꯦꯠꯇ ꯈꯔ ꯑꯃꯁꯨ ꯄꯤ ꯍꯥꯏꯌꯦꯕ
ꯑꯣ ꯑꯗꯣ ꯅꯍꯥꯟꯖꯥꯠ ꯎꯝ ꯅꯍꯥꯟꯁꯨ ꯑ ꯑꯩꯅ ꯐꯣꯟ ꯍꯦꯛ ꯇꯧꯕ ꯅꯨꯄꯥꯗꯣ ꯃꯥꯅ ꯐꯦꯁꯕꯨꯛꯇ ꯎꯋꯦ ꯍꯥꯏꯕꯅꯦꯕ ꯅꯨꯄꯤ ꯑꯃ ꯑꯗꯨꯒꯨꯝꯕ ꯎꯝ ꯊꯥꯕꯗ ꯊꯣꯛꯑꯦ ꯍꯥꯏꯅ ꯑ ꯃꯥꯕꯨ ꯊꯥꯒꯠ ꯋꯥꯍꯩ ꯍꯥꯏꯔꯒ ꯊꯥꯒꯠꯄꯗꯣ ꯑꯗꯨꯃꯥꯏꯅ ꯍꯥꯏꯌꯦ ꯈꯣꯠꯂꯦ ꯍꯥꯏꯅ ꯍꯥꯏꯔꯛꯑꯦꯕ
ꯑꯣ
ꯑꯗꯨꯒꯨꯝꯕ ꯍꯥꯏꯒꯠꯂꯦ ꯈꯣꯠꯂꯦ ꯍꯥꯏꯅ ꯑꯗꯨ ꯑꯩꯉꯣꯟꯗꯁꯨ ꯅꯣꯏ ꯆꯍꯤ ꯃꯔꯤ ꯇꯝꯃꯒ ꯀꯃꯥꯏꯅ ꯂꯥꯜꯂꯣꯏꯗꯧꯔꯤꯅꯣꯅꯦ ꯍꯥꯏ ꯑꯗꯣ ꯈꯜꯂꯗꯤ ꯍꯣꯏ ꯂꯥꯟꯕ ꯗꯤ ꯉꯝꯗꯧꯗꯤ ꯃꯥꯜꯂꯦꯕ ꯅꯠꯇ꯭ꯔꯣ
ꯑꯃꯔꯣꯝꯗꯗꯤ ꯌꯥꯝ ꯃꯥꯟꯕꯅꯦ
ꯍꯣꯏ ꯍꯥꯏꯕꯗꯤ ꯌꯥꯝ ꯂꯨꯕꯗꯤ ꯅꯠꯇꯦꯕ ꯑꯈꯣꯏꯒꯤꯁꯦ ꯑꯗꯨꯝ ꯄꯥꯕꯨ ꯄꯥꯔꯕ
ꯀꯝꯄꯤꯇꯤꯇꯤꯞ ꯌꯥꯝ ꯂꯩꯕ ꯃꯤꯒꯩꯗꯣ ꯑꯗꯨꯅꯅꯦꯕ ꯍꯥꯏꯗꯤ ꯑꯗꯩ ꯃꯤꯗꯨꯁꯨ ꯀꯌꯥꯅꯣ ꯑꯈꯣꯏ ꯍꯧꯖꯤꯛ ꯄꯣꯁꯇꯣ ꯂꯤꯁꯤꯡ ꯑꯃꯒ ꯀꯌꯥꯅꯣ ꯑꯃ ꯑꯣꯏꯕꯅꯦꯕ
ꯑ
ꯊꯥꯔꯛꯀꯗꯧꯔꯤꯁꯤꯅ ꯃꯤ ꯀꯌꯥꯅꯣ
ꯑꯗꯨꯠꯇꯅꯦ ꯑꯗꯨꯗꯤ ꯑꯗꯨꯕꯨꯗꯤ ꯀꯩꯁꯅꯗ
ꯎꯃꯤꯗꯥꯂꯛ ꯃꯤꯗꯥ
ꯍꯣꯏ ꯀꯅꯥ ꯈꯪ ꯍꯥꯏꯕꯗꯤ ꯑꯩꯈꯣꯏꯅ ꯆꯤꯡꯅꯕꯒꯨꯝꯕ ꯅꯠꯇ꯭ꯔꯥ
ꯑꯣ
ꯑ ꯑꯩꯈꯣꯏꯅꯀꯣ ꯏꯆꯦꯅ ꯍꯥꯏꯕꯗꯣ ꯅꯣꯏꯅ ꯈꯔ ꯑꯗꯨꯝ ꯎꯝ ꯌꯥꯝꯅ ꯒ꯭ꯌꯥꯟ ꯇꯥꯗ꯭ꯔꯗꯤ ꯈꯣꯠꯀꯅꯨ ꯍꯥꯏꯕꯅꯦ ꯍꯥꯏꯗꯤ ꯃꯍꯥꯛꯇꯣ ꯑꯃꯨꯛꯀ ꯅꯪ ꯆꯨꯝ ꯗꯣ ꯑꯃꯨꯛ ꯀꯛꯀꯅꯤ ꯑꯗꯨꯃꯥꯏ ꯅꯦꯦꯇꯤꯞ ꯂꯥꯛꯑꯗꯤꯀꯣ ꯂꯥꯟꯕ ꯌꯥꯝꯃꯗꯤ ꯆꯨꯝꯕꯗꯒꯤ ꯃꯥ ꯈꯔ ꯀꯛꯄ ꯑꯗꯨꯃꯥꯏꯅ ꯇꯧꯋꯦ ꯍꯥꯏꯕꯅꯦꯕ ꯑꯗꯨꯒꯤ ꯑꯗꯣ ꯃꯥꯅ ꯈꯣꯠ ꯃꯦꯠꯁ ꯀꯨꯝꯕ ꯀꯔꯤꯒꯨꯝꯕ ꯊꯥꯏꯅꯩ ꯀ꯭ꯂꯥꯁ ꯇꯦꯟ ꯏꯂꯚꯦꯟ ꯇꯨꯋꯦꯜꯚꯒꯤꯗꯣ
ꯑꯥ
ꯑꯗꯨꯝꯕ ꯈꯔ ꯍꯥꯏꯩꯌꯣ ꯈꯣꯠꯂꯣꯗꯤ ꯍꯥꯏꯕꯅꯦꯕ ꯑꯩꯉꯣꯟꯗꯗꯤ
ꯃꯤꯦꯠꯁꯀꯤꯗꯤ ꯌꯥꯎꯗꯕꯅꯦ
ꯑꯗꯨ ꯑꯣꯏꯔꯁꯨ ꯀꯩꯅꯣ ꯑꯩꯈꯣꯏꯕꯨ ꯑꯩꯈꯣꯏꯕꯨ ꯁꯥꯟꯅꯩꯌꯦꯅ ꯀꯣꯏꯁꯟꯗꯨꯅ ꯔꯤꯖꯅꯤꯡꯒꯤ ꯇꯥꯏꯞꯇ ꯁꯥꯟꯅꯕꯅꯦꯕ ꯍꯥꯏꯗꯤ ꯃꯥꯅ ꯍꯥꯏꯕ ꯑꯣ ꯀꯣꯛ ꯈꯔ ꯊꯥꯗꯧ ꯑꯗ ꯌꯥꯝ ꯂꯥꯏꯒꯤ ꯂꯥꯏꯕꯅꯦ ꯍꯥꯏꯕ ꯀꯣꯛ ꯊꯥꯗꯕ ꯍꯩꯔꯗꯤꯀꯣ
ꯍꯣꯏ
ꯑꯗꯨꯝ ꯎꯝ
ꯑꯩꯈꯣꯏꯒꯤ ꯑꯃ ꯐꯖ ꯐ ꯅꯪꯉꯔꯣꯏꯅ ꯑꯃ ꯇꯧꯋꯤꯗꯥꯏꯅꯦ ꯑꯗꯨ ꯇꯧꯕ ꯌꯥꯗꯕ
ꯍꯣꯏ ꯑꯗꯨꯃꯥꯏꯅ ꯇꯧꯋꯣ ꯑꯗꯨꯒ ꯃꯥꯥꯟꯅꯗ ꯏꯪꯂꯤꯁꯀꯨꯝꯕꯁꯨ ꯍꯥꯡꯂꯛꯇꯣꯏꯅꯦ ꯍꯥꯏꯕ ꯈꯔ ꯀꯣ ꯎꯝ ꯍꯣꯏ ꯑꯗꯨꯒ ꯑꯗꯣ ꯑꯦꯛꯖꯥꯝ ꯆꯠꯇ꯭ꯔꯤꯉꯩꯗ ꯅꯣꯏꯅ ꯍꯪꯪꯂꯛꯀꯗꯧꯕ ꯀꯔꯤ ꯀꯔꯤ ꯂꯣꯏ ꯄꯥꯔꯣ ꯈꯣꯠꯂꯣ ꯝꯗꯤ ꯍꯥꯏꯗꯤ ꯍꯥꯏꯔꯝꯃꯦ ꯑꯗꯨ
ꯎꯝ
ꯕꯤ ꯑꯃ ꯑꯩꯈꯣꯏꯅ ꯂꯨꯅ ꯇꯤꯟꯅꯕ ꯑꯗ ꯑꯥ ꯃꯥ ꯑꯩꯈꯣꯏ ꯃꯥ ꯒꯥꯔꯤ ꯑꯃ ꯆꯠꯊꯧꯕ ꯏꯃꯥꯟꯅꯕꯤꯗꯣ
ꯑꯥ
ꯃꯥꯨ ꯊꯥꯗꯣꯏ ꯅꯠꯇ꯭ꯔꯣ
ꯍꯥꯗꯣꯏꯅꯦ
ꯑꯣ ꯅꯪꯅ ꯍꯥꯏꯕꯤꯕꯒꯤꯔꯣ ꯊꯥꯁꯤ ꯍꯥꯏꯅ
ꯍꯣꯏ ꯉꯁꯥꯏ ꯂꯣꯏ ꯍꯧꯕꯅꯦꯍꯦ
ꯑꯗꯨ ꯏꯃꯥꯟꯅꯕꯤ ꯊꯕꯛ ꯇꯧꯕꯤꯗꯨꯁꯨ ꯅꯪꯅ ꯍꯧꯔꯤꯔꯣ ꯑꯩꯗꯤ ꯑꯗꯨ ꯍꯣꯏ ꯇꯧꯅꯤꯡꯗꯦ ꯍꯥꯏꯔꯛꯀꯦꯔꯥ ꯍꯥꯏꯅ ꯂꯩꯕꯅꯦ
ꯑꯍꯣꯏ ꯑꯩꯁꯨꯅꯦ ꯃꯥꯗꯣ ꯃꯣꯏ ꯏꯃꯨꯡꯒꯤ ꯃꯤꯅ ꯌꯥꯗꯦ ꯈꯣꯠꯇꯦ ꯇꯧꯔꯝꯕꯅꯦꯕ ꯑꯗ ꯑꯩꯅ ꯍꯥꯏꯕ ꯑꯗꯨꯒ ꯌꯦꯡꯁꯤꯦ ꯁꯨꯃꯥꯏ ꯁꯨꯃꯥꯏꯅ ꯇꯧꯁꯤ ꯈꯣꯠꯁꯤ ꯈꯣꯠꯁꯤ ꯑꯗꯨꯃꯥꯏꯅ ꯇꯧꯔꯦ ꯑꯗꯨꯗ ꯃꯥꯅꯁꯨ ꯀꯩꯅꯣ ꯑꯩꯈꯣꯏꯒꯤ ꯏꯃꯥꯟꯅꯕꯤ ꯑꯃ ꯒꯥꯔꯤ ꯊꯧꯕꯗꯣ ꯑꯗꯨꯗꯨꯁꯨ ꯃꯥꯅ ꯍꯥꯏꯈ꯭ꯔꯦ ꯑꯗꯨꯗꯩꯗꯤ ꯑꯗꯨꯝ ꯊꯥꯃꯤꯟꯅꯔꯦꯗꯅ
ꯍꯣꯏꯅꯦ ꯍꯣꯏ ꯃꯥꯁꯨ ꯍꯧꯖꯤꯛꯇꯤ ꯊꯕꯛ ꯄꯩꯁꯥ ꯈꯤꯇꯪ ꯑꯣꯏꯔꯁꯨ ꯊꯣꯛꯑꯕꯅꯤꯅꯀꯣ ꯑꯗꯨꯕꯨꯗꯤ ꯑꯗꯨ ꯊꯥꯕꯗꯨꯁꯨ ꯗꯥꯎ ꯌꯥꯕ ꯈꯔꯅ ꯅꯣꯏꯔꯣꯝꯗ ꯑꯗꯨꯝ ꯇꯥꯔꯅꯤ ꯗꯥꯎ ꯌꯥꯗꯕꯅ ꯑꯩꯒꯤ ꯃꯅꯥꯛꯇ ꯂꯥꯛꯑꯅꯤ ꯅꯠꯇ꯭ꯔꯥ ꯑꯁꯤ ꯑꯅꯤꯗꯤ ꯁꯣꯏꯗꯕꯤ ꯇꯥꯔꯛꯑꯅꯤꯕ ꯅꯣꯏꯁꯦ ꯍꯥꯏꯕꯗꯤ ꯑꯗꯨꯗ ꯈꯛ ꯑꯍꯨꯝꯃꯛ ꯇꯥꯅꯤ ꯍꯥꯏꯕꯗꯤ ꯂꯩ ꯀꯇꯦꯕ ꯑꯗꯨꯅꯤꯅ ꯍꯥꯏꯗꯤ ꯅꯣꯏ ꯑꯍꯨꯝꯗꯣ ꯑꯗꯨꯝ ꯐꯔꯛ ꯇꯥꯔꯗꯤ ꯑꯩꯉꯣꯟꯗ ꯑꯗꯨꯝ ꯑꯩꯒꯤ ꯃꯅꯥꯛꯇ ꯑꯗꯨꯝ ꯂꯥꯛꯑꯣꯕ ꯍꯥꯏꯗꯤꯣ ꯂꯩꯕꯗꯣ ꯍꯥꯏꯗꯤ ꯅꯪꯕꯨ ꯍꯣꯏ ꯅꯪ ꯑꯣꯏꯔꯣ ꯏꯃꯥꯟꯅꯕꯤ ꯑꯅꯤꯗꯨꯕꯨ ꯑꯣꯏꯔꯣ ꯀꯣ ꯑꯁꯤꯗꯤ ꯑꯗꯨꯝ ꯌꯥꯎꯔ ꯃꯥꯗꯤ ꯍꯣꯏ ꯑꯗꯨꯕꯨ ꯑꯗꯨꯝ ꯂꯥꯛꯑꯒ ꯑꯩꯈꯣꯏꯗ ꯑꯗꯨꯝ ꯂꯩꯔꯗꯤ ꯊꯥꯕꯗꯨꯗꯤ ꯅꯨꯃꯤꯠ ꯑꯃꯅꯤꯗꯤ ꯑꯗꯨꯝ ꯂꯩꯕ ꯌꯥꯏꯑꯕ
ꯍꯣꯏ ꯍꯞꯇꯥ ꯑꯃꯒꯤ ꯃꯃꯥꯡꯗ ꯑꯃꯤ ꯀꯥꯔꯠꯇ ꯂꯣꯏ ꯄꯤ ꯍꯥꯏꯕꯅꯦ
ꯑꯥ
ꯑꯗꯨꯗ ꯈꯪꯉꯅꯤ
ꯍꯣꯏ ꯀꯥꯏ ꯇꯥꯕꯅꯣ ꯍꯥꯏꯕꯗꯣ ꯀꯣ ꯑꯩꯗꯤ ꯑꯇꯣꯞꯄ ꯑꯩꯅ ꯍꯥꯏꯕ ꯑꯩꯅ ꯐꯣꯟ ꯍꯦꯛ ꯇꯧꯕ ꯅꯨꯄꯥꯔꯣꯝꯗ ꯇꯥꯔꯗꯤ ꯑꯩꯗꯤ ꯀꯩꯅꯣ ꯃꯣꯏ ꯃꯣꯏꯔꯣꯝꯗ ꯂꯩꯕ ꯆꯠꯇꯣꯏꯅꯦꯕ
ꯑꯣ
ꯑꯗꯨꯒꯤ ꯀꯃꯥꯏꯅ ꯇꯧꯗꯣꯏꯅꯣ ꯑꯩꯁꯨ ꯈꯪꯗꯦ ꯈꯜꯂꯤꯅꯦ
ꯑꯗꯨ ꯊꯣꯛ ꯊꯣꯛꯄ ꯂꯥꯛꯀꯅꯤꯗ
ꯍꯣꯏ ꯏꯆꯦꯅꯗꯤ ꯑꯁꯤꯗ ꯇꯥꯅꯤꯗ ꯑꯁꯤꯗꯤ ꯁꯦꯟꯇꯔꯒꯨꯝꯕ ꯀꯔꯤ ꯑꯦꯛꯖꯥꯝꯒꯨꯝꯕꯁꯨ ꯃꯐꯝ ꯆꯥꯎꯅ ꯂꯩꯕꯅꯦ ꯈꯣꯠꯂꯦꯗꯤ ꯍꯥꯏ ꯑꯗꯨꯕꯨ ꯅꯣꯏꯒꯤꯅ ꯅꯣꯏꯅ ꯑꯁꯤꯔꯣꯝꯗ ꯑꯌꯥꯝꯕ ꯂꯥꯛꯑꯗꯤ ꯑꯩ ꯑꯗꯨꯔꯣꯝꯗ ꯆꯠꯄ ꯇꯥꯕ ꯅꯠꯇ꯭ꯔꯣ ꯍꯥꯏꯕꯗꯤ ꯃꯤ ꯐꯝꯕꯗꯣ ꯆꯟꯗ꯭ꯔꯗꯤ ꯍꯥꯏꯗꯤ ꯅꯣꯏꯒꯤꯗꯣ ꯑꯅꯤ ꯈꯟꯕꯗꯣ ꯑꯁꯤꯗ ꯇꯥꯔꯦꯅ ꯑꯗꯨ ꯑꯣꯏꯕꯅꯤ ꯅ ꯅꯣꯏ ꯑꯗꯨꯗ ꯐꯪꯗꯕꯁꯤꯡ ꯑꯁꯤꯗ ꯍꯦꯟꯅ ꯂꯥꯛꯑꯗꯤ ꯑꯩꯈꯣꯏ ꯑꯥ ꯇ ꯑꯃꯨꯛ ꯇꯥꯔꯛꯑꯅꯤꯕ
ꯑꯗꯨꯕꯨꯗꯤ ꯁꯣꯏꯗ꯭ꯔꯕꯅꯤ
ꯍꯣꯏ ꯄꯨꯟꯅ ꯑꯩꯈꯣꯏ ꯃꯐꯝꯗ ꯅꯣꯏ ꯑꯍꯨꯝꯃꯛ ꯀꯂꯛꯑꯗꯤ ꯐꯗꯣꯏꯅꯤ ꯑꯗꯨ ꯑꯣꯏꯔꯁꯨ ꯍꯣꯏ ꯕꯔꯥꯒꯤ ꯀꯔꯤ ꯑꯃꯨꯛꯀꯣ ꯑꯁ ꯅꯣꯏꯕꯨ ꯂꯥꯛꯄ ꯂꯥꯛꯑꯗꯤ ꯀꯩꯅꯣ ꯆꯠꯂꯅꯤ ꯀꯣꯏꯕ ꯆꯠꯂꯅꯤ ꯍꯞꯇꯥ ꯑꯃꯗꯤ ꯂꯩꯌꯣ
ꯑꯗꯨꯗꯤ ꯁꯣꯏꯗ꯭ꯔꯕꯅꯤ
ꯍꯞꯇꯥ ꯑꯃꯒꯨꯝꯕꯗꯤꯀꯣ ꯆꯠꯄ ꯈꯣꯠꯄ ꯄꯥꯝꯃꯤꯁꯤꯒ ꯎꯄꯥꯏ ꯂꯩꯇꯦꯍꯦ
ꯑꯁꯤꯒꯨꯝꯕ ꯑꯗꯒꯤ ꯂꯩꯔꯤꯕ ꯏꯅꯔꯖꯤꯁꯤꯒ
ꯑꯗꯨꯅꯦ ꯆꯠꯅꯤꯡꯕ ꯈꯣꯠꯅꯤꯡꯕꯗꯨꯒ ꯆꯠꯄꯗꯤ ꯐꯖꯅ ꯄꯥꯝꯕꯅꯦ ꯑꯩꯈꯣꯏꯁꯨ
ꯎꯄꯥꯏ ꯂꯩꯇꯕ
ꯍꯣꯏ ꯆꯠꯅꯤꯡꯉꯁꯨ ꯀꯔꯤꯔꯤ ꯇꯧꯔꯨꯅꯤ
ꯑꯗꯨꯅꯤ
ꯀꯣꯛꯁꯦ ꯅꯥꯀꯟ ꯅꯥꯀꯟ ꯆꯤꯛꯄꯗꯣ ꯑꯃꯨꯛ ꯍꯧꯔꯦ ꯑꯩꯁꯦ ꯁꯥꯕꯒꯤ ꯀꯣꯛ ꯁꯥꯕꯒꯤꯁꯦ ꯀꯣꯛ ꯉꯥꯎꯕꯖꯠꯅꯦ ꯁꯥꯔꯗꯤ
ꯑꯗꯨꯕꯨꯗꯤ ꯇꯧꯕꯅꯦ ꯏꯁꯤꯡ ꯀꯌꯥꯝ ꯊꯛꯑꯒ
ꯑꯁ ꯏꯁꯤꯡꯗꯪ ꯅꯠꯇꯦ ꯊꯛꯏꯁꯦ ꯏꯁꯤꯡꯗꯁꯨ ꯈꯔ ꯃꯍꯥꯎ ꯂꯩꯅꯤꯡꯉꯥꯏꯅꯤ ꯍꯥꯏꯅ ꯑ ꯃꯔꯨ ꯑꯃ ꯀꯩꯅꯣꯝꯃ ꯍꯥꯞꯄꯒ ꯊꯛꯏꯅꯤꯅꯦꯍꯦ ꯑꯩꯈꯣꯏꯁꯦ ꯈꯪꯕ꯭ꯔꯣ
ꯑꯣꯑꯣ ꯊꯣꯛꯑꯣ ꯐꯩ ꯍꯥꯏꯅꯦ ꯑꯗꯨꯗꯣ
ꯍꯣꯏ ꯑꯗꯨ ꯑꯗꯨꯝ ꯊꯥꯛꯑꯗꯤ ꯏꯆꯦꯅꯁꯨ ꯐꯩ ꯈꯣꯠꯂꯤ ꯌꯥꯝ ꯍꯥꯏꯌꯦꯕ
ꯑ
ꯑꯗꯨꯒꯤ ꯍꯥꯞꯄꯒ ꯊꯛꯑꯒ ꯂꯩꯕ